ꯗꯦꯠ ꯑꯩꯠꯇꯤꯟ ꯅꯥꯏꯟꯇꯤꯟ ꯍꯥꯏꯕ ꯅꯠꯇ꯭ꯔꯣ
ꯑꯩꯠꯇꯤꯟꯗ ꯆꯠꯂꯒꯗꯤ ꯑꯩꯠꯇꯤꯟꯗ ꯀꯥꯄꯣꯛ ꯅꯥꯏꯟꯇꯤꯟꯗꯂ ꯅꯥꯏꯟꯇꯤꯟꯗ ꯀꯥꯄꯑꯣ
ꯆꯅꯤꯌꯥ ꯀꯥꯞꯄꯛꯑꯒꯦ ꯑꯩꯁꯤ ꯂꯥꯛꯄꯩ ꯑꯃꯨꯛ ꯂꯩꯇꯗꯤ ꯄꯩꯁꯥ
ꯍꯣꯏ ꯑꯩ ꯍꯥꯟꯅ ꯄꯨꯂꯞ ꯄꯤꯌꯣ ꯍꯥꯏꯕꯩ ꯇꯥꯏꯞꯇ ꯀꯥꯄꯁꯨ ꯌꯥꯕꯁꯨꯁꯨ ꯂꯥꯛꯅꯤꯡꯉꯤꯅꯤꯅ ꯑꯗꯨꯝ ꯃꯥꯂ ꯑꯗꯨꯝ ꯂꯥꯛꯀ ꯑꯣꯏꯔ ꯑꯗꯨ ꯑꯗꯨꯝ ꯗꯦ ꯊꯥꯔꯇꯤ ꯑꯗꯨꯋꯥꯏ ꯂꯥꯛꯇꯣꯏꯁꯤꯕꯣ
ꯗꯦꯠ ꯊꯥꯔꯇꯤ ꯑꯗꯋꯥꯏ ꯀꯩꯗꯧꯕ
ꯍꯤꯌꯥꯡꯊꯥꯡ ꯂꯥꯛꯇꯣꯏꯅꯦ
ꯎꯝ ꯑꯩ ꯑꯗꯥ ꯑꯃꯨꯛ ꯆꯪꯗꯧꯀꯥꯟꯗ ꯇꯧ
ꯂꯥꯏ ꯈꯣꯏꯔꯝꯕꯗꯨꯅꯦ ꯅꯪꯁꯨꯗ ꯅꯣꯡꯃꯇꯪꯗꯤ ꯊꯣꯛꯂꯛꯄ ꯌꯥꯏ ꯅ ꯌꯨꯝꯃ ꯀꯪꯂꯥꯗ ꯂꯩꯒ ꯂꯩꯔꯝꯃꯗꯣ ꯑ ꯑꯣꯏꯅ ꯀꯪꯂꯥꯗ ꯆꯪꯈꯠꯦ
ꯍꯣꯏ ꯀꯪꯂꯥ ꯑꯗꯨꯅ
ꯅꯪ ꯎꯅꯔꯥ ꯍꯣꯏꯔꯣꯡꯗꯣ ꯍꯣꯏꯔꯣꯡ ꯀꯥꯟꯅꯅꯕꯗꯣ
ꯍꯝ
ꯅꯪ ꯎꯟꯅꯔ ꯀꯩ ꯀꯥꯥꯟꯗꯦ
ꯃꯌꯥꯝ ꯅꯨꯡꯇꯤ ꯎꯅꯩꯗꯣ
ꯀꯅꯥ ꯍꯥꯏꯕ
ꯃꯣꯏꯅ ꯄꯥꯂꯇꯕꯨꯨꯡ ꯈꯂꯤꯅꯤ
ꯈꯣꯏꯗꯤ ꯂꯤꯑꯝꯃꯣꯏꯅꯦ
ꯐꯣꯟ ꯕꯦꯂꯦꯟꯁ ꯀꯥꯞꯄꯛꯄꯣꯠꯇꯁꯨ ꯅꯦꯠ ꯌꯥꯎꯗꯕꯤ ꯀꯥꯞꯄꯤꯏ ꯐꯣꯟ ꯕꯦꯂꯦꯟꯁ ꯀꯥꯞꯄꯤꯌꯑꯣ ꯍꯥꯏꯗ꯭ꯔꯤꯅꯦ
ꯅꯦꯠ ꯑꯃ ꯊꯥ ꯑꯃꯒꯤ ꯇꯨ ꯖꯤ ꯕꯤꯗꯪ ꯐꯪꯉ ꯂꯣꯏꯕꯤꯗꯣ
ꯍꯣꯏ ꯕꯨꯁꯇꯔꯒ ꯀꯥꯄꯤꯌꯨ ꯍꯥꯏꯔꯨꯕꯗꯨꯗꯤ ꯂꯣꯏꯔꯦ ꯑꯦꯀꯥꯎꯟ ꯌꯥꯗꯦꯒ ꯍꯥꯏꯖꯤꯜꯂꯩ
ꯑꯗꯨꯒ ꯅꯃꯨꯛ ꯌꯥꯎꯁꯪꯗꯅ ꯒꯞ ꯇꯧꯔꯤꯕ
ꯑꯣ ꯈꯪꯉꯦ ꯑꯗꯨꯝ ꯇꯧꯋꯤ ꯇꯧꯕꯅꯦ ꯒꯤꯝꯀ ꯑꯆꯧ ꯑꯆꯧꯄ ꯇꯥꯡ ꯇꯥꯡ ꯋꯥꯇꯤ ꯑꯗꯨꯝ ꯂꯩꯕꯤꯌꯨ ꯉꯗꯤꯅꯦ ꯇꯨꯡꯁꯤꯟꯕ ꯀꯥꯂꯦꯜꯂꯤ ꯇꯥꯜꯂꯤ ꯃꯌꯥꯝꯗꯨ ꯊꯕꯛ ꯁꯨꯕ ꯑꯗꯨꯝ ꯆꯠꯏꯗꯣ ꯄꯩꯁꯥ ꯂꯦꯇꯦꯗ ꯍꯥꯏ ꯎꯝ
ꯀꯩ ꯊꯕꯛ ꯆꯠꯀꯦ
ꯀꯛꯆꯤꯡꯗ
ꯑꯥ ꯑꯗꯨꯒꯤ ꯁꯨꯝ ꯄꯩꯁꯥ ꯍꯥꯡꯉꯨꯕꯗꯣ ꯂꯩꯇꯦ ꯇꯔꯑꯦ ꯁ ꯌꯥꯝ ꯋꯥ ꯁꯥꯟꯅꯕꯒꯤ ꯃꯑꯣꯡꯅꯦ ꯈꯨꯣꯕ ꯍꯥꯏꯁꯦ
ꯀꯩꯅꯅꯨꯡꯁꯤ
ꯄꯩꯁꯥ ꯇꯥꯜꯂꯤꯅꯦ ꯈꯐ ꯅꯥꯀꯣꯡꯕꯪꯒꯅꯤꯌꯦ ꯄꯩꯁꯥ ꯇꯥꯜꯂꯤꯒꯦ ꯈꯪꯗ꯭ꯔꯥ ꯃꯥꯜꯂꯦ ꯃꯣꯏ
ꯁꯤꯅ ꯐꯠꯇ꯭ꯔꯣ ꯋꯥꯁꯨ ꯋꯥꯗꯕ ꯄꯩꯁꯥꯁꯨ ꯐꯪꯕ
ꯔꯣꯡ ꯐꯔ ꯊꯨꯡꯖꯪ ꯆꯪꯊꯕ ꯄꯩꯁꯥꯖꯕ
ꯎꯝ ꯆꯪꯉꯛꯒꯗꯤ ꯑꯩꯅꯥ ꯁꯨꯡꯄꯤ ꯄꯤꯔꯣꯏ
ꯎꯝ
ꯅꯣꯏꯇꯤ ꯅꯥꯏꯟꯇꯤꯟ ꯃꯃꯥꯡꯗꯩ ꯆꯪꯉꯗꯤ ꯐꯅꯤꯗꯥ ꯋꯥꯠꯄꯉꯩꯗꯣ ꯑꯗꯩ ꯄꯤꯅꯕ ꯑꯗꯩ ꯄꯤꯅꯕ
ꯅꯪꯅ ꯑꯩꯉꯣꯟꯗꯒꯤ ꯑꯣꯏꯖꯅꯥ ꯑꯗ ꯊꯤ ꯂꯩꯇꯜꯂꯦ
ꯀꯌꯥꯝ ꯑꯣꯏꯖꯕ ꯂꯧꯔꯕ ꯑꯩꯅ
ꯂꯧꯏ ꯂꯧꯏ ꯄꯩꯁꯥ ꯅꯠꯇꯕꯗ
ꯀꯩ ꯀꯩ
ꯍꯥꯏꯔꯧꯔꯣ
ꯍꯥꯏꯔꯣꯛ ꯍꯥꯢꯔꯣꯛ
ꯍꯝ ꯍꯧꯔꯛꯁꯥꯅꯨ
ꯍꯥꯏꯔꯛꯑꯣ
ꯍꯧꯁꯥꯅꯨ
ꯍꯥꯏꯔꯛꯑꯣ ꯀꯤꯔꯕꯣ
ꯀꯤꯗꯦ
ꯀꯤꯅꯤ
ꯅꯥꯀꯣꯡ ꯄꯪꯒꯅꯤ ꯍꯥꯏꯒꯗꯪꯅ ꯀꯧꯕꯥꯅ ꯑꯩ ꯊꯝꯃꯧꯒꯦ
ꯎꯝ ꯊꯝꯅꯤꯡꯉꯝꯃꯅꯤ ꯃꯤꯅꯤꯠꯁꯦ ꯑꯍꯨꯝ ꯈꯛꯇ ꯉꯥꯏꯔꯤ ꯑꯩꯇꯪ ꯑꯣꯏꯖꯕ꯭ꯔꯣ ꯑꯗꯣ
ꯑꯣꯏꯖꯗꯦ ꯑꯩꯁꯨ ꯌꯥꯎꯋꯦ ꯑꯗꯣ ꯅꯪꯅ ꯑꯗꯨꯝ ꯍꯦꯟꯅ ꯍꯦꯟꯅ ꯂꯧꯈꯤꯗꯧ ꯉꯥꯛꯇ ꯌꯦꯟꯅꯁꯦ ꯍꯥꯏꯔꯦ ꯅꯪꯗꯤ ꯌꯥꯔꯣꯏ ꯌꯥꯔꯣꯏ ꯍꯦꯛꯇ ꯍꯥꯏꯔꯛꯀꯅꯤ ꯅꯪꯁꯦ ꯂꯛꯇꯤ ꯂꯤꯛꯑꯦꯀꯣ꯫ ꯑꯩ ꯅꯍꯥꯟ ꯍꯥꯏꯗꯨꯗꯤ ꯅꯪꯅ ꯌꯥꯔꯔꯣꯏ ꯌꯥꯔꯔꯣꯏ ꯅꯪ ꯑꯗꯨꯗꯨ ꯍꯥꯏꯈ꯭ꯔꯕꯅꯦ ꯍꯥꯏꯗꯨꯕꯨ꯫ ꯑꯩꯗꯤ ꯈꯪꯗꯕꯩ ꯑꯩꯉꯣꯟꯗꯩ꯫ ꯑꯩꯗꯤ ꯈꯪꯗꯕꯩ ꯑꯩꯉꯣꯟꯗ ꯑꯩꯒꯤ ꯈꯤꯇꯪꯗꯤ ꯌꯦꯅꯁꯦ ꯍꯥꯏꯔꯤꯕꯅꯤꯅꯅ ꯑꯩꯗꯤ ꯉꯝꯃꯣꯏꯅ ꯍꯥꯏꯔꯦ ꯑꯗꯨꯒ ꯅꯪꯅ꯫ ꯑꯩꯅ ꯄꯨꯂꯞ ꯄꯨꯟꯁꯤꯜ ꯂꯩꯒꯅꯁꯦ ꯍꯥꯏꯕꯗꯤ ꯍꯥꯟꯟꯅ ꯉꯝꯔ ꯉꯝꯃꯔꯦꯅꯗ ꯍꯥꯏꯔꯛꯏꯗꯨꯗꯤ꯫
ꯅꯠꯇꯦ ꯅꯪꯅ ꯄꯩꯁꯥꯒꯤ ꯅꯠꯇꯕꯗ ꯍꯥꯏꯗꯨꯕꯨ ꯍꯥꯏꯕꯅꯤꯗ꯫
ꯀꯩꯅꯣ꯫
ꯑꯣꯏꯖꯕ ꯂꯧꯏ ꯍꯥꯏꯗꯥꯏꯅꯦ꯫
ꯂꯧꯗꯕ꯭ꯔꯔꯥ꯫
ꯑꯗꯨ ꯑꯩ ꯇꯪꯒꯤꯔꯕ꯫ ꯑꯩꯁꯨ ꯅꯪ ꯂꯧꯔꯤꯗꯨꯅꯤ꯫
ꯑꯩ ꯑꯩꯅ ꯀꯩꯗꯧꯕ꯫ ꯍꯣꯏ ꯄꯩꯁꯥꯕꯨꯗꯤ ꯈꯔ ꯂꯧꯋꯦ ꯄꯩꯁꯥꯕꯨꯗꯤ ꯈꯔ ꯂꯧꯋꯦ꯫ ꯄꯩꯁꯥꯕꯨꯗꯤ ꯈꯔ ꯂꯧꯋꯦ ꯑꯗꯨꯣ ꯅ ꯇꯕꯩ ꯀꯩ ꯂꯧꯕ꯫
ꯄꯩꯁꯥ ꯅꯠꯇꯕ ꯅꯪ ꯇꯧꯗꯣꯏ ꯑꯩꯉꯣꯟꯗ ꯇꯧꯔꯤꯗ ꯆꯞ ꯃꯥꯟꯅꯩ ꯀꯩꯅꯣ꯫
ꯅꯪ ꯇꯧꯕꯗꯨ ꯑꯩꯑꯣꯟꯗ꯫ ꯃꯥꯟꯗꯦ ꯃꯥꯟꯗꯦ ꯅꯪꯅꯁꯦ ꯁꯤ ꯌꯥ꯫ ꯐꯪꯍꯧꯔꯔꯣꯏ ꯑꯣꯏꯍꯧꯔꯔꯣꯏꯅ꯫ ꯍꯨꯝ꯫
ꯃꯥꯅꯩ ꯃꯥꯅꯩ꯫
ꯃꯥꯟꯅꯗꯦ꯫
ꯀꯩꯗ ꯃꯥꯟꯗ꯭ꯔꯤꯕ꯫
ꯃꯥꯟꯗꯕꯩꯅꯤ ꯈꯪꯗꯦ꯫
ꯇꯅꯤꯡꯗꯦꯗ ꯃꯥꯟꯅꯩ꯫
ꯇꯅꯤꯡꯗꯔ ꯇꯣꯛꯑꯣ ꯃꯥꯟꯗꯦ꯫
ꯍꯨꯝ꯫ ꯃꯤ ꯀꯅꯥꯝ ꯎꯍꯟꯗꯤꯝꯅꯤ ꯅꯪ ꯊꯦꯡꯗꯅꯒ ꯇꯧꯔꯤꯗꯣ꯫
ꯍꯨꯝ꯫
ꯀꯅꯥꯝ ꯎꯍꯟꯗ꯭ꯔꯤꯕꯅꯦꯕ ꯀꯅꯥꯝ ꯎꯍꯟꯗ꯭ꯔꯤꯕꯅꯦꯕ ꯅꯪ ꯊꯦꯡꯗꯅꯒ ꯇꯧꯔꯤꯗꯣ꯫ ꯑꯗꯨꯅꯤ ꯆꯞ ꯃꯥꯟꯅꯩ ꯑꯗꯨꯅꯤ ꯑꯩ ꯍꯥꯏꯁꯦ꯫
ꯑꯩꯗꯤ ꯃꯌꯥꯝ ꯄꯨꯝꯅꯃꯛꯇꯒ ꯁꯣ ꯇꯧꯕ꯭ꯔꯕ꯫
ꯅꯪꯗꯤ ꯃꯌꯥꯝꯗ ꯑꯣꯏꯔꯤꯗꯨꯗꯤ꯫
ꯎꯝ ꯎꯝ ꯎꯝ ꯌꯥꯝꯅꯀꯣ꯫
ꯑꯗꯨꯅꯤ ꯑꯩꯅ ꯍꯥꯏꯁꯦ ꯑꯣꯖꯅꯥꯝ ꯂꯧꯋꯦ ꯍꯥꯏꯔꯦ ꯑꯩꯁꯨ ꯅꯪ ꯂꯧꯋꯤꯗ꯫
ꯑꯩ ꯂꯧꯗꯦ ꯑꯩꯗꯤ ꯂꯧꯗꯦ ꯑꯩꯗꯤ ꯅꯪꯅꯦ ꯍꯥꯏꯕꯩ ꯇꯧꯕꯅꯦ꯫
ꯇꯥꯛꯏꯅꯤꯡꯗꯦ ꯍꯥꯏꯕ ꯌꯥꯝ ꯏꯟꯕꯩ ꯇꯥꯏꯞꯇ ꯎꯝ ꯏꯂꯝꯃꯅꯤ꯫
ꯏꯜꯂꯦ ꯏꯜꯂꯦ꯫
ꯇꯥꯅꯤꯡꯗꯦ ꯇꯥꯅꯤꯡꯗꯦ꯫
ꯋꯥꯠꯆꯥꯞ ꯍꯥꯞꯄꯛ ꯑꯒꯦ꯫
ꯁꯤꯅꯤ꯫
ꯏꯁꯀꯦꯟ ꯇꯧꯔꯁꯦ ꯑꯗꯨꯒ꯫
ꯐꯩ ꯐꯩ ꯂꯣꯛꯑꯥꯎꯠ ꯇꯧꯗꯕꯤ ꯈꯠꯅꯔ꯫ ꯅꯪꯅ ꯂꯣꯛꯑꯣꯠ ꯇꯧꯔꯒ ꯅꯨꯄꯥ ꯃꯦꯁꯦꯁ ꯊꯥꯟꯅꯕꯗꯣ ꯑꯗꯨꯒꯤ ꯀꯜꯆꯔꯗꯣ ꯁꯦꯝꯇꯣꯛꯎ꯫
ꯏꯪꯂꯤꯁꯀ ꯂꯣꯜꯂꯤ꯫
ꯑꯗꯨ ꯑꯗꯨ ꯌꯥꯔꯗꯤ ꯌꯥꯏ ꯅꯠꯇ꯭ꯔꯗꯤ ꯇꯣꯛꯑꯦ꯫ ꯑꯗꯣ꯫
ꯈꯪꯗꯦ ꯑꯩ ꯅꯪꯗꯤ ꯑꯩ ꯋꯥꯠ ꯅꯪ ꯑꯗꯨ ꯅꯪ ꯅꯁꯥꯅ ꯑꯩ ꯁꯥꯎꯗꯅꯕ ꯁꯦꯝꯖꯕ ꯇꯥꯔꯦ꯫
ꯇꯥꯅꯤꯡꯗꯦ ꯅꯪ ꯑꯗꯨꯃꯥꯏꯅ ꯍꯦꯛ ꯇꯧꯔꯕ ꯃꯃꯥꯡꯒꯤꯗ ꯅꯪ ꯋꯥꯆꯞ ꯆꯪ ꯌꯥꯗꯕꯤꯗꯣ ꯑꯗꯨ ꯇꯧꯔꯛꯀꯅꯤ
ꯀꯝꯕ ꯋꯥꯠꯆꯞ ꯆꯪ ꯌꯥꯗꯕꯤ
ꯋꯥꯠꯆꯞ ꯆꯪꯉꯝꯃ ꯃꯇꯣꯝ ꯕꯦꯛ ꯆꯠꯄꯤꯗꯣ
ꯑꯩꯁꯨ ꯍꯩꯌꯦ ꯁꯦꯝꯗꯣꯛꯄ ꯑꯗꯨꯗꯣ ꯀꯛꯊꯠꯂ ꯑꯃꯨꯛ ꯍꯥꯞꯄ
ꯑꯗꯨꯗꯤ ꯀꯠꯊꯠꯂ ꯍꯥꯞꯄ ꯑꯃꯨꯛ ꯇꯧꯔ ꯂꯣꯏ ꯑꯃꯨꯛ ꯀꯛꯀꯅꯤ ꯅꯪ ꯅꯦꯠ ꯂꯣꯏꯅꯤ
ꯑꯩꯅ ꯑꯩ ꯋꯥꯠꯆꯞ ꯄꯥꯏ ꯈꯪꯍꯜꯂꯛꯇ꯭ꯔꯗꯤ
ꯆꯞ ꯃꯥꯟꯅꯩ ꯇꯤꯛꯇꯪ ꯈꯣꯠꯈ꯭ꯔ ꯂꯣꯏꯔꯦ
ꯑꯩꯅ ꯅꯪ ꯕ꯭ꯂꯣꯛ ꯄꯤꯁꯤꯜꯂꯛꯑꯗꯤ
ꯅꯪ ꯕ꯭ꯂꯣꯛꯄꯤ ꯉꯝꯒꯗ꯭ꯔꯥ ꯍꯥꯏꯁꯦ
ꯀꯩꯗꯧ ꯉꯝꯃꯣꯏꯗꯣꯏꯕ ꯑꯁꯨꯛꯌꯥꯝ ꯀꯨꯏꯕꯗꯤ ꯑꯁꯨ ꯌꯥꯝꯗꯤ ꯕ꯭ꯂꯣꯛ ꯄꯤ ꯄꯤ ꯂꯥꯛꯑ ꯀꯗꯧꯕꯒꯤ
ꯐ ꯅꯪ ꯅꯣꯔꯃꯦꯟꯗ ꯐꯖꯔꯦꯗꯅ ꯑꯗꯨꯗꯤ
ꯅꯪ ꯀꯩꯗꯧꯗꯣꯏꯕ
ꯌꯦꯡꯉꯁꯤ ꯌꯦꯡꯉꯁꯤ
ꯎꯝ ꯅꯪꯅ ꯑꯩꯁꯤ ꯌꯥꯝꯅ ꯍꯟꯊꯅꯁꯨ ꯎꯒꯅꯨꯗ
ꯀꯩꯗ ꯑꯃꯨꯛ ꯍꯟꯊꯅ ꯎꯔꯒꯦ
ꯁꯨꯃꯤꯅꯤ ꯇꯧꯅꯨ ꯇꯧꯅꯨ
ꯎꯝ
ꯅꯪ ꯇꯧꯔꯒ ꯅꯪ ꯀꯔꯤ ꯌꯥꯗꯦ ꯌꯥꯕ ꯑꯩꯅ ꯇꯧꯔꯒ ꯄꯪꯆꯥꯎꯅ ꯁꯥꯎꯕ
ꯇꯧꯅꯨ ꯇꯧꯅꯨ ꯑꯩꯁꯨ ꯃꯤꯅꯤ ꯀꯩꯅꯣ ꯑꯩꯁꯨ ꯈꯤꯇ ꯇꯧꯁꯤ ꯈꯤꯇꯅꯦ ꯕꯤ ꯕꯤ ꯇꯧꯗ ꯁꯤ ꯌꯥꯝꯅ ꯆꯤꯡꯕ ꯃꯤꯅꯤꯀꯣ ꯍꯦꯟꯅ ꯂꯥꯛꯀꯦꯅꯏꯕꯅꯦ ꯁꯤꯗꯣ
ꯒ꯭ꯔꯦꯅꯦ
ꯑ
ꯑꯩꯁ ꯌꯥꯝꯅ ꯆꯤꯡꯕ ꯃꯤꯅꯤꯀꯣ ꯅꯪꯒꯤ ꯍꯧꯗꯣꯡꯉ ꯈꯛꯇ ꯑꯩꯉꯣꯟꯗ ꯆꯪꯉꯣꯏ ꯍꯥꯏꯕꯛꯇꯣ ꯃꯦꯝ ꯑꯩ ꯎꯝ
ꯑꯌꯧ
ꯋꯥꯉꯦꯠꯇꯕ
ꯌꯥ ꯌꯥꯏ ꯑꯩꯈꯣꯄ ꯅꯥ ꯀꯣꯡꯕꯪꯒꯅꯤ ꯍꯥꯏꯔꯅꯤꯌꯦ ꯎꯝ
ꯇꯥꯅꯤꯡꯗꯤ ꯀꯩꯝ ꯇꯧꯔꯣꯏ
ꯏꯖꯥꯡꯔꯣ ꯉꯥ ꯍꯥꯞꯇꯕꯤ ꯁꯧꯔꯤ ꯈꯨꯊꯣꯡꯗꯣ ꯇꯧꯔꯛꯑꯒꯦ ꯇꯧꯔꯒ ꯑ
ꯎ
ꯅꯪꯦ
ꯑ
ꯀꯩꯅꯣꯝ ꯍꯥꯏꯒꯦ ꯇꯧꯕꯅꯦꯀꯣ
ꯀꯏ
ꯐꯥꯎꯔꯦ
ꯃꯤ ꯃꯥꯡꯅꯕꯧ ꯍꯥꯏꯔꯛꯅꯤꯀꯣ ꯀꯥꯟꯅꯕ ꯑꯩꯅ ꯂꯧꯏ ꯀꯥꯏꯅ ꯅꯪꯁꯨ ꯂꯧꯔꯤꯗꯨꯅꯤ ꯆꯞ ꯃꯥꯟꯅꯩ
ꯇꯥꯅꯤ
ꯑꯩ ꯍꯥꯏꯗꯣꯛꯆꯅꯤ ꯑꯩꯁꯨ
ꯀꯩ ꯍꯥꯏꯗꯣꯏꯔꯤꯕꯦ
ꯃꯥꯅꯦꯉꯣꯟꯗ ꯁꯨꯃꯥꯏ ꯁꯨꯃꯥꯏꯅ ꯇꯧꯕꯤꯈꯤꯕꯅ
ꯅꯈꯌꯥꯗꯨꯗ ꯀꯥꯎꯒꯦꯅ
ꯑꯗꯨꯅꯦ ꯑꯗꯨꯅꯦ ꯑꯗꯨꯗꯤ ꯒ꯭ꯌꯥꯟ ꯇꯧꯅ ꯁꯥꯥꯟꯅ ꯑꯩꯉꯣꯟꯗꯒ ꯇꯥꯏꯁꯟꯗꯅ
ꯎ ꯀꯕꯤꯗ ꯐꯥꯎ ꯎꯀꯥꯕꯤ ꯂꯩꯌꯦ ꯑꯗꯨꯝ ꯊꯥꯔꯕꯤꯌꯣ ꯑꯩ ꯈꯨꯠꯇꯔꯤ ꯀꯁꯨ ꯌꯥꯂꯦ ꯁꯤꯅ ꯑꯃꯨꯛ ꯑꯇꯥꯕꯤꯗ ꯀꯦ ꯁꯤꯅ ꯑꯩ ꯍꯥꯏꯔꯝꯗꯣꯏꯅꯦ ꯁꯪꯁꯥꯥꯁꯦ ꯍꯤꯡꯕꯗ ꯂꯨꯔꯦ
ꯍꯣꯏ
ꯇꯤꯜꯍꯧ ꯑꯃ ꯂꯧꯔꯨꯒꯦꯅ ꯆꯠꯂꯒ ꯑꯃꯨꯛ ꯄꯨꯗꯅ ꯂꯥꯛꯑꯦ ꯉꯥꯎꯔꯦꯗꯤ ꯌꯥꯥꯡ ꯊꯥꯄꯣꯏꯕꯨ ꯊꯨꯡꯒꯦ ꯊꯨꯡꯖꯪ
ꯂꯩꯁ꯭ꯔꯣ
ꯄꯩꯁꯥ ꯂꯨꯄꯥ ꯆꯅꯤꯄꯥꯜꯅꯦ ꯑꯃꯅ ꯆꯪꯉꯛꯑꯔꯣꯏꯅꯦ ꯑꯗꯨꯗꯤ
ꯎꯄꯥꯁꯅꯤ ꯄꯥꯟ
ꯎꯝ
ꯆꯅꯤꯄꯟ ꯄꯨꯂꯞꯇꯗꯤ ꯁꯨꯔꯔꯣꯏ
ꯎꯝ ꯅꯥꯏꯟꯇꯤ ꯇꯨ ꯅꯥꯏꯟꯇꯤ ꯐꯣꯔ ꯈꯛ ꯆꯪꯉꯛꯄꯅꯦꯅ
ꯅꯥꯏꯟꯇꯤ ꯐꯣꯔ ꯍꯥꯏꯗ ꯀꯣꯜ ꯑꯅꯤꯒꯤꯔ ꯑꯍꯨꯝꯒꯤꯔ ꯃꯉꯥꯒꯤꯔ ꯒ꯭ꯌꯥꯟ ꯇꯥꯗꯦꯕ
ꯅꯪꯅ ꯄꯨꯂꯞ ꯄꯨꯂꯞ ꯍꯥꯏꯌꯦ ꯅꯥꯕꯒꯤꯌꯥꯃꯦꯟꯁꯤ ꯇꯥꯗꯅ ꯑꯩꯅ ꯅꯣꯡꯃꯒꯤ ꯈꯖꯤꯛ ꯈꯖꯤꯛꯇ ꯇꯧꯗꯦꯁꯨ ꯌꯥꯗꯦ ꯄꯨꯂꯞ ꯄꯨꯂꯞ ꯇꯔꯝꯅꯤ ꯃꯦꯟ ꯃꯥꯟ ꯇꯥꯦ ꯑꯦ ꯄꯩꯁꯥ ꯁꯨꯗꯕ ꯅꯪꯉꯨ
ꯅꯪ ꯐꯪꯗ ꯐꯪꯉꯣꯏꯗꯕꯗ ꯅꯪ ꯂꯨꯄꯥ ꯆꯅꯤꯄꯥꯥꯟꯗ ꯆꯪꯉꯅꯤ ꯑꯩ ꯅꯉꯣꯟꯗ ꯆꯥꯝꯃꯔꯤ ꯄꯤꯖꯩꯅꯤ ꯑꯩꯉꯣꯟꯗ ꯑꯩꯒꯤ ꯊꯥ ꯑꯃꯒꯤ ꯐꯣꯟ ꯄꯩꯁꯥ ꯍꯥꯞꯄꯛꯑꯅꯤ ꯅꯪꯅ
ꯎꯝ ꯎꯝ ꯅꯨꯡꯉꯥꯏꯗꯀꯣ ꯒꯧꯔꯤ ꯂꯥ ꯃꯥꯟꯗ ꯉ
ꯅꯪ ꯐꯖꯔꯦ ꯍꯦ
ꯐꯖꯕꯅꯦ ꯑꯗꯨꯗꯤ ꯅꯪ ꯉꯥꯎꯎꯔꯤꯗꯑꯣ
ꯎꯝ ꯊꯃꯣꯏ ꯊꯣꯡꯁꯥꯡ ꯃꯌꯥꯥꯡ ꯊꯣꯡꯕ ꯃꯥꯡꯒꯦ
ꯎꯝ ꯅꯪꯒ ꯍꯕꯖꯅ
ꯀꯩꯩꯅꯣ ꯃꯥꯅꯪ ꯃꯔꯨꯝ ꯃꯐꯝ ꯂꯥꯛꯑꯣꯕ ꯃꯔꯨꯞ ꯐꯥꯎꯋꯕ ꯀꯌꯥ
ꯍꯩꯁ ꯈꯠꯇꯧꯔꯦꯍꯦ
ꯃꯒ ꯀꯌꯥ ꯂꯨꯄꯥ ꯀꯨꯟꯊꯔꯥ ꯆꯥꯡ ꯆꯥꯔꯤꯗꯣ ꯆꯥꯡꯝꯃꯉꯥ ꯐꯪꯗ ꯅꯠꯇ꯭ꯔ ꯃꯥꯜꯅꯦ ꯅ ꯐꯥꯎꯔꯦꯗꯅ ꯑꯗꯨ ꯍꯔꯥꯎ ꯃꯟꯗꯅ ꯑꯈꫭꯏ ꯆꯦ ꯀꯧꯔꯛꯄꯅꯕ ꯇꯣꯡꯈꯕ ꯑꯩ ꯇꯣꯝꯗꯧ ꯃꯥꯟꯗꯦꯕ ꯑꯂꯩꯕ ꯃꯤꯅꯕꯨꯗꯤ ꯇꯣꯡꯅꯤꯅ ꯏꯃꯥꯗꯣ ꯃꯔꯨꯞ ꯂꯩꯕꯁꯦ ꯑ ꯃꯤ ꯈꯛꯇꯗꯤ ꯅꯨ ꯄꯤꯁꯦ ꯂꯧꯅꯤꯡꯕꯒꯤ꯫ ꯑꯇꯩꯗꯤ ꯀꯊꯥꯟ ꯅꯤꯐꯎ ꯂꯣꯏ ꯄꯤꯔꯛ ꯑꯕꯥ꯫